ꯑꯧ꯫
ꯌꯥꯗꯔꯦ ꯍꯦ ꯍꯧꯖꯤꯛ ꯀꯤꯗꯣ ꯑꯃꯨꯛ ꯖꯤꯔꯣ ꯆꯠꯈ꯭ꯔꯦ꯫
ꯑꯗꯨꯃꯥꯏꯅ ꯍꯥꯏꯔꯛꯀꯅꯨꯅꯦ ꯅꯪꯁꯨ ꯑꯁ ꯀꯣꯛꯁꯦ ꯁꯤꯖꯤꯟꯅꯗꯦꯗ꯫
ꯈꯪꯉꯣꯏꯍꯦ ꯑꯩ ꯀꯩꯅꯣꯗꯤ ꯑꯥ ꯃꯦꯟ꯫ ꯁꯟ ꯇꯧꯗꯦꯗꯅ ꯗꯥꯏꯔꯦꯛ ꯑꯗꯨꯃꯥꯏꯅ ꯍꯥꯏꯕꯅꯤ꯫
ꯅꯠꯇꯦ ꯅꯠꯇꯦ ꯑꯗꯨ ꯅꯠꯇꯦ ꯅꯪ ꯅꯪ ꯅꯪ ꯄꯪꯕꯒꯤꯅꯤ ꯌꯥꯔꯦ꯫ ꯇꯣꯛꯑꯣ ꯑꯁꯤ ꯋꯥ ꯇꯣꯛꯑꯣ꯫ ꯃꯣꯏ ꯃꯣꯏꯁꯦ ꯀꯣꯛ ꯀꯣꯛꯁꯦ ꯁꯤꯖꯤꯟꯅꯗꯦꯅꯦ ꯌꯥꯝ ꯁꯥꯎꯅꯤꯡꯉꯦ ꯑꯩꯁꯦ꯫ ꯑꯃꯁꯨꯅꯦ ꯅꯣꯏ ꯅꯆꯤꯟ ꯅꯥꯎꯁꯤꯡꯁꯦ ꯌꯥꯝꯅ꯫ ꯀꯣꯛ ꯁꯤꯖꯤꯟꯅꯗꯦꯕ꯫
ꯀꯣꯛꯕꯨ ꯀꯃꯥꯏꯅ ꯁꯤꯖꯤꯟꯗꯣꯏꯅꯣ꯫
ꯑꯥ ꯂꯧꯊꯣꯛꯑꯒ ꯀꯕꯣ ꯀꯥꯎꯕꯒꯨꯝꯅ ꯀꯥꯎꯕ꯫ ꯋꯥ꯫
ꯑꯗꯨ ꯃꯥꯅ ꯌꯥꯔꯗꯤ ꯑꯁ꯫
ꯍꯩꯌꯣ ꯍꯥꯏꯕꯅꯦꯕ꯫ ꯑꯁ ꯆꯥꯛ ꯆꯥꯒꯦ ꯇꯧꯔꯒ ꯀꯩꯅꯣ ꯄ꯭ꯂꯦꯠꯇ꯫
ꯀꯔꯤ ꯂꯩꯔꯦ ꯄ꯭ꯂꯦꯠꯇ꯫
ꯀꯩꯅꯣ ꯌꯥꯝ ꯇꯨꯃꯤꯟꯅꯔꯕꯣ ꯉꯥꯎꯔꯕꯣ꯫
ꯑꯩꯔꯣ꯫
ꯍꯜꯂꯣꯅꯣ ꯅꯉꯣꯟꯗ ꯍꯥꯏꯗꯔꯗꯤ ꯀꯅ ꯍꯥꯏ ꯀꯅꯥꯕꯨ ꯍꯥꯏꯗꯣꯏꯅꯣ꯫
ꯅꯪ ꯋꯥ ꯉꯥꯡꯗꯣ ꯒꯣꯝ ꯇꯧꯔꯒ ꯑꯩ꯫ ꯀꯔꯤ ꯉꯥꯡꯒꯅꯤ ꯅꯪꯅ ꯑꯩ ꯆꯥꯛ ꯆꯥꯒꯦ ꯇꯧꯔꯒ ꯑꯩꯒꯤ ꯄ꯭ꯂꯦꯠꯇ ꯑꯗꯨꯃꯥꯏꯅ ꯍꯥꯏꯔꯒ꯫ ꯇꯥꯔꯤꯕꯅꯦ ꯑꯩ ꯑꯣ ꯁꯟꯗꯣ꯫ ꯇꯗ꯭ꯔꯦꯕ꯫
ꯏꯁ꯫
ꯅꯦꯋꯥꯛꯅ ꯑꯣꯏꯔꯝꯒꯅꯤ꯫
ꯎꯝ ꯅꯪꯒꯤ ꯅꯨꯡꯉꯥꯏꯇꯕ꯭ꯔꯣ꯫
ꯑꯣ꯫
ꯑꯩ ꯀꯦꯗꯤ ꯅꯨꯉꯥꯏꯑꯦꯅꯦ꯫
ꯅꯨꯡꯉꯥꯏꯇꯦ ꯑꯩꯒꯤ ꯁꯤꯝꯗꯣ ꯂꯧꯊꯣꯛꯑꯒ ꯊꯝꯃꯒ꯫ ꯐꯣꯟꯗꯣ ꯐꯣꯔ ꯖꯤꯅꯤꯅꯀꯣ꯫ ꯐꯥꯏꯚ ꯖꯤ ꯐꯣꯟ ꯅꯠꯇꯦꯕ ꯐꯣꯔ ꯖꯤ ꯅꯦꯠꯋꯥꯛꯅꯦ꯫ ꯑꯗꯨꯒꯤ꯫
ꯐꯣꯟꯅꯣ ꯅꯤꯅꯦꯒꯤꯔꯣ꯫
ꯑ ꯄꯥ ꯅꯤꯝꯒꯤꯅꯦ꯫
ꯑꯣ꯫
ꯅꯍꯥꯟ ꯀꯩ ꯃꯩ ꯃꯥ ꯐꯣꯟ ꯑꯅꯧꯕ ꯂꯩꯗꯅ꯫
ꯑꯣ ꯑꯣ ꯑꯣ꯫
ꯑꯥ ꯑꯔꯤꯕꯗꯣ ꯑꯩꯅ ꯉꯥꯛꯇꯪ ꯄꯥꯏꯒꯦ ꯍꯥꯏꯕ꯫
ꯑꯣ꯫ ꯀꯨꯏꯅ ꯄꯥꯏꯒꯦ ꯍꯥꯏꯌꯣ ꯀꯩꯅꯣ ꯊꯥ ꯑꯃ ꯂꯩꯔꯤ ꯀꯩꯅꯣ꯫
ꯑꯣ ꯂꯛ ꯑꯣ ꯄꯥꯏꯔꯗꯤ ꯂꯣꯏꯔꯦ ꯀꯩꯅꯣ꯫ ꯀꯤꯕ꯭ꯔꯅꯦ ꯫
ꯎꯝ
ꯀꯔꯤ ꯖꯥꯉꯅꯣ
ꯑꯩꯁꯦ ꯍꯪꯒꯥꯝꯒ ꯈꯥꯃꯦꯟ ꯑꯈꯥꯕꯤꯗꯣ ꯈꯥꯃꯦꯟ ꯑꯥꯀꯥꯕꯍꯔ ꯈꯥꯗꯕꯗꯨ ꯅꯠꯇꯦ ꯌꯥꯝ ꯈꯥꯕꯗꯨ ꯅꯠꯇꯦꯗ ꯅꯣꯏ ꯆꯥꯅꯤꯡꯗꯕꯗꯨ ꯅꯠꯇꯦꯗ ꯅꯪ ꯆꯥꯅꯤꯡꯕꯗꯣ
ꯑꯣ ꯑꯣ
ꯈꯪꯉꯕꯣ ꯎꯝ ꯎꯝ ꯑꯗꯨꯅꯗ ꯑꯗꯨꯒ ꯍꯪꯒꯥꯝꯒ ꯊꯣꯡꯕ ꯉꯔꯥꯡꯅ ꯆꯝꯐꯨꯠ ꯆꯥꯏꯌꯦ ꯉꯁꯤꯅ ꯑꯃꯨꯛꯀꯪꯁꯣꯏ ꯊꯣꯡꯕꯅꯦ ꯆꯞ ꯃꯥꯅꯦ
ꯅꯅꯥꯎ ꯄꯤꯗꯦ
ꯂꯥꯛꯇꯔꯤꯗ
ꯃꯥꯒꯤ ꯐꯣꯟ ꯊꯝꯃꯝꯕ꯭ꯔꯥ ꯑꯗꯨꯗꯤ
ꯅꯠꯇꯦ ꯑꯩꯅ ꯃꯥꯒꯤ ꯅꯝꯕꯔ ꯄꯥꯏꯔꯒ ꯇꯧ ꯅꯝꯕꯔ ꯅꯠꯇꯦ ꯅꯝꯕꯔ ꯅꯠꯇꯕ ꯃꯥꯒꯤ ꯀꯩꯅꯣ ꯋꯥꯆꯦꯞꯁꯨ ꯑꯗꯨꯝ ꯅꯝꯕꯔ ꯈꯛꯇ ꯊꯝꯗ꯭ꯔꯁꯨ ꯇꯧ ꯍꯧꯕ ꯌꯥꯏꯗꯅ
ꯎꯝ
ꯒ꯭ꯌꯥꯟ ꯇꯥꯕ꯭ꯔꯣ ꯎꯝ ꯃꯩ ꯂꯥꯛꯄ꯭ꯔꯣ ꯎꯝ ꯑꯗꯨ ꯀꯩ ꯇꯧꯅꯦꯗ ꯉꯥꯏꯅ ꯇꯧꯕꯅꯦꯗ
ꯎꯝ ꯌꯥꯝ ꯐꯩ ꯃꯗꯨꯗꯤ
ꯀꯟꯕꯒꯤꯀꯣ ꯏꯪꯕꯕꯨꯗꯤ ꯏꯪꯉꯦꯕ ꯁꯤ ꯐꯦꯟ ꯊꯥꯔꯗꯤ ꯑꯗꯣ ꯃꯈꯣꯟ ꯌꯥꯝ ꯀꯟꯃꯟꯕ ꯑꯗꯨꯒꯤ
ꯑꯥ ꯌꯥꯝ ꯁꯥꯕꯅ ꯂꯣꯏꯔꯦ ꯑꯁꯤꯗꯁꯨ ꯃꯄꯥꯟꯗ ꯐꯝꯃꯦ ꯑꯃꯨꯛ ꯑꯩꯗꯤ ꯑꯃꯨꯛ
ꯎꯝ ꯅꯍꯥꯟ ꯀꯩꯅꯣ ꯅꯨꯄꯤ ꯑꯃ ꯆꯦꯟꯈꯤꯕꯗꯣ ꯀꯅꯥꯅꯣ ꯍꯥꯏꯔꯛꯑꯣ ꯑꯃꯨꯛ ꯀꯅꯥꯅꯣ ꯍꯥꯏꯔꯛꯑꯣ ꯑꯃꯨꯛ ꯅꯪꯉꯣꯟꯗꯁꯨ ꯋꯥꯔꯤ ꯁꯥꯟꯅꯕ ꯅꯨꯡꯉꯥꯏꯇꯦꯗ ꯃꯩ ꯁꯨꯡꯂꯥꯛ ꯂꯥꯛꯇꯕꯒꯤꯀꯣ
ꯑꯣ
ꯏꯃꯥꯟꯅꯕꯤ ꯏꯃꯥꯅ ꯆꯦꯟꯈꯤ ꯍꯥꯏꯕꯗꯣ ꯑꯗꯣ ꯃꯣꯏ ꯆꯦꯟꯕꯗꯣ ꯒꯥꯔꯤ ꯌꯥꯗꯕꯒꯤ ꯆꯦꯟꯕꯅꯤ ꯍꯥꯏꯕ
ꯍ
ꯆꯠꯅꯤꯡꯕꯒꯤ ꯆꯦꯟꯕ ꯅꯠꯇꯦ ꯍꯥꯏꯕ ꯃꯥꯅ ꯑꯩꯉꯣꯟꯗ ꯍꯥꯏꯔꯛꯑꯦꯕ ꯑꯁ ꯑꯩ ꯅꯨꯡꯁꯤꯗꯦ ꯑꯗꯣ ꯅꯨꯡꯁꯤꯕ꯭ꯔꯁꯨ ꯒꯥꯔꯤ ꯌꯥꯗꯕꯒꯤ ꯌꯨꯝ ꯍꯟꯕ ꯌꯥꯗꯕꯒꯤ ꯀꯔꯃꯅꯦ ꯍꯥꯏꯔꯔꯕꯅꯦꯕ
ꯔꯥꯜ ꯍꯦ ꯑꯗꯨꯃꯥꯏꯅ ꯆꯦꯟꯕꯁꯦ ꯀꯃꯥꯏꯅ ꯂꯩꯗꯣꯏꯅꯣꯀꯣ ꯄꯨꯟꯁꯤ ꯆꯨꯞꯄꯒꯤ
ꯑꯗꯨꯅꯦ ꯈꯪꯗꯦ ꯂꯩꯔꯛꯑꯀꯥꯟꯗ ꯈꯛ ꯀꯅꯥ ꯈꯪꯅꯤ ꯌꯥꯝꯅ ꯅꯨꯡꯁꯤꯔꯛꯑꯗꯤ ꯑꯃꯨꯣ ꯃꯤ ꯑꯗꯨꯃꯥꯏꯅ ꯇꯧꯅꯕꯁꯦ ꯌꯥꯝ ꯂꯩꯅ
ꯑꯗꯨ ꯑꯣꯏꯕꯗꯤ ꯐꯔꯦꯅꯦ ꯑꯣꯏꯗ꯭ꯔꯗꯤ ꯋꯥꯒꯅꯦꯕ
ꯑꯁ ꯑꯩꯗꯣ ꯉꯔꯥꯡꯗꯣ
ꯑꯣ
ꯁꯦꯔꯥꯏꯔꯈꯣꯡ ꯃꯔꯣꯛ ꯑꯇꯦꯛꯄ ꯁꯦꯔꯥꯏꯔꯈꯣꯡꯗꯣ ꯑꯗꯨ ꯀ ꯈꯔ ꯀꯩꯅꯣ ꯑꯁ ꯍ ꯑꯁꯤ ꯏꯁ ꯃꯣꯔꯣꯛ ꯑꯇꯦꯛꯄꯁꯦ ꯑꯗꯨꯝ ꯃꯥꯟꯅꯗꯕ ꯌꯥꯝ ꯂꯩꯗꯅ ꯖꯥꯠ ꯖꯥꯠ ꯂꯩꯗꯅ ꯑꯗꯨ ꯂꯕ ꯑꯗꯣ ꯌꯥꯝ ꯍꯥꯎꯋꯦ ꯍꯣꯏ ꯍꯧꯖꯤꯛ ꯉꯁꯤ ꯏꯟꯁꯥꯡꯁꯦ ꯍꯥꯞꯄꯅꯦꯕ ꯌꯥꯝꯅ ꯍꯥꯞꯄꯦ ꯆꯥꯕ ꯍꯥꯎꯔꯅꯤ
ꯍꯥꯎꯏ ꯌꯥꯅꯤ ꯍꯥꯎꯋꯦ ꯉꯔꯥꯡ ꯅꯪ ꯐꯤꯔꯣꯜꯗꯤ ꯂꯩꯕ꯭ꯔꯥ
ꯑꯩ ꯀꯩꯅꯣ ꯀꯤꯔꯣ ꯂꯩꯕ ꯍꯥꯏꯕꯕꯨꯣ ꯕ꯭ꯔꯦꯠ ꯑꯃꯈꯛꯇ ꯋꯥꯋꯀꯤꯡ ꯆꯥꯅꯕꯒꯨꯝꯕ ꯏꯁꯄꯣꯔꯠꯨꯝꯕ ꯏꯁꯄꯣꯔꯠ ꯅꯠꯇ꯭ꯔꯁꯨ ꯑꯗꯨꯝ ꯍꯥꯞꯄ ꯌꯥꯏ ꯍꯥꯏ ꯈꯇꯔ ꯂꯧꯑꯣ ꯂꯨꯄ ꯆꯥꯃꯥꯒꯤ ꯍꯦꯛ ꯌꯦꯡꯕꯗꯨꯒ ꯐꯖꯕ ꯑꯗꯨꯒꯤ ꯑꯩꯒꯤꯅꯦ ꯍꯦꯟꯅꯗꯤ ꯂꯧꯕ ꯅꯠꯇꯦꯗ ꯏꯅꯥꯎꯅꯨꯄꯤꯒꯤꯀꯣ ꯃꯥ ꯍꯦꯛ ꯍꯦꯛ ꯆꯠꯄꯅꯤꯅ ꯑꯩꯁꯨ ꯑꯗꯨꯝ ꯄꯨꯅꯤꯗ ꯈꯣꯡꯒ꯭ꯔꯥꯎ ꯍꯥꯞꯄ ꯌꯥꯗ꯭ꯔꯁꯨ ꯐ꯭ꯔꯔꯤꯠꯄꯨꯗꯤ ꯍꯥꯞꯄ ꯌꯥꯏꯍꯦ
ꯁꯨ ꯐꯤ ꯑꯣꯏꯔꯦ
ꯍꯥꯞꯄ ꯌꯥꯗꯦ ꯍꯣꯡꯒꯥꯞꯄꯨꯗꯤ ꯃꯥꯟꯅꯗꯕꯅꯤꯅ
ꯂꯥꯛꯅꯤꯉꯥꯏꯁꯨ ꯅꯨꯡꯗꯥꯡ ꯅꯨꯡꯗꯥꯡ ꯇꯧꯕꯒꯤ ꯂꯥꯛꯄ ꯌꯥꯗꯕ
ꯒꯥꯔꯤ ꯆꯦꯟꯗꯕꯒꯤ ꯍꯥꯏꯌꯨ ꯀꯩꯅꯣ
ꯒꯥꯔꯤꯗꯤ ꯆꯦꯟꯂꯦ ꯆꯦꯜꯂꯦ ꯑꯗꯨꯕꯨ ꯅꯨꯡꯗꯥꯡ ꯅꯨꯡꯗꯥꯡ ꯇꯧꯋꯦꯗꯅ
ꯑꯁ ꯅꯣꯏꯁꯦ ꯑꯩ ꯋꯥꯔꯤ ꯁꯥꯕ ꯌꯥꯝ ꯇꯥꯜꯂꯛꯑꯦꯗꯀꯣ ꯌꯥꯝ ꯇ
ꯅꯨꯡꯗꯥꯡ ꯅꯨꯡꯗꯥꯡ ꯃꯨꯒꯔꯤ ꯇꯧꯕ꯭ꯔꯥ
ꯅꯨꯡꯗꯥꯡ ꯅꯨꯡꯗꯥꯡꯁꯦ ꯑ ꯎꯝ ꯃꯅꯤ ꯃꯅꯤꯄꯨꯔꯤꯗ ꯗꯥꯥꯡ ꯗꯥꯥꯡꯒ
ꯑꯗꯨ ꯑꯣꯏꯔꯁꯨ
ꯑꯁ ꯑꯩ ꯍꯔ ꯏ ꯀꯦꯅꯣ ꯐꯖꯥꯅꯍꯦ ꯍꯥꯏꯒꯦ ꯅꯣꯏꯁꯦ ꯋꯥꯔꯤ ꯁꯥꯕ ꯌꯥꯝ ꯑꯩ ꯇꯜꯂꯛꯑꯦꯀꯣ ꯑꯗꯨꯃꯥꯏꯅ ꯇꯧꯔꯛꯀꯅꯨ
ꯅꯪꯉꯣꯟꯗꯒꯤ ꯑꯩꯅ ꯍꯦꯟꯅ ꯇꯜꯂꯦ
ꯂꯣꯏꯅꯤꯉꯕꯅ ꯂꯣꯏ
ꯑ ꯍꯥꯎꯗ꯭ꯔꯤ ꯉ ꯏꯗ ꯍꯧꯔꯒ ꯂꯣꯏꯅꯤꯡꯉꯦ ꯑꯩꯁꯦ
ꯀ ꯀꯩ ꯑꯗꯨꯗꯤ ꯀꯩ ꯇꯧꯔꯛꯑꯣ ꯍꯥꯏꯔꯤꯅꯣ ꯃꯤꯅ ꯋꯥꯔꯤ ꯐꯖꯅ ꯁꯥꯒꯦ ꯍꯥꯏꯔꯒ
ꯈꯤꯇꯪ ꯂꯦꯝꯍꯧꯕꯗꯣ
ꯑꯥ
ꯂꯦꯝꯍꯧꯕꯗꯣ ꯂꯣꯏꯒꯦꯅ ꯈꯟꯕ ꯑꯗꯨꯒꯤ ꯂꯦꯝꯍꯧꯕꯗꯣ ꯂꯣꯏꯔꯒ ꯑꯃꯨꯛ ꯇꯣꯛꯅꯤꯡꯉꯥꯏ ꯈꯪꯗꯔꯦꯗ
ꯑꯃꯨꯛ ꯀꯩꯅꯣ ꯇꯧꯔꯗꯤ ꯅꯣꯏꯒꯤ ꯊꯕꯛꯇꯣ ꯑꯃꯨꯛ ꯄꯩꯁꯥ ꯐꯪꯉꯗꯤ ꯀꯣ ꯃꯨꯛ ꯇꯧꯅꯤꯡꯉꯣꯏꯌꯦ
ꯗ ꯑꯗꯨꯅꯦ ꯃꯣꯏ ꯃꯈꯥꯒꯤ ꯑꯁꯤ ꯌꯨꯝꯒꯤ ꯃꯈꯥꯒꯤ ꯃꯧꯗꯣ ꯑꯩꯈꯣꯏ ꯃꯅꯥꯛꯀꯤ ꯃꯧꯗꯨꯅ ꯑꯁ ꯑꯍꯥꯟꯕꯗ ꯗꯤ ꯌꯥꯝꯅ ꯇꯟꯕꯅꯦ ꯍꯥꯏ
ꯑ ꯑꯁ ꯃꯉꯣꯟꯗ ꯋꯥꯔꯤ ꯁꯥꯟꯅꯕ ꯌꯥꯝ ꯅꯨꯡꯉꯥꯏꯕꯅꯦ ꯊꯕꯛ ꯀꯃꯦꯟ ꯇꯧꯃꯤꯟꯅꯕ ꯌꯥꯝ ꯅꯨꯡꯉꯥꯏꯕꯅꯦ
ꯀꯨꯏꯔꯛꯑꯗꯤ ꯑꯗꯨꯝ ꯅꯨꯡꯉꯥꯏꯕꯅꯦꯍ
ꯎꯝ ꯑꯩꯁꯨ ꯈꯪꯉꯦꯕ ꯊꯕꯛ ꯇꯧꯃꯤꯟꯅꯕꯒꯤ ꯈꯪꯉꯦꯕ ꯌꯥꯝ ꯅꯨꯡꯉꯥꯏꯒꯅꯦ ꯃꯇꯝ ꯂꯩꯇꯕꯒꯤꯅꯦꯦ ꯊꯕꯛꯇꯣ ꯇꯣꯏꯅ ꯆꯅꯕ ꯆꯠꯅꯕꯗꯣ
ꯑꯣ ꯃꯥꯗꯤ ꯊꯕꯛ ꯑꯃ ꯑꯅꯧꯕ ꯍꯧꯋꯦ ꯍꯥꯏꯌꯦꯦ
ꯑꯣ
ꯈꯂꯕ
ꯈꯪꯗꯣꯏꯦ ꯃꯣꯏꯗꯤ ꯍꯥꯏꯔꯛꯇꯦꯅ ꯑꯩꯉꯣꯟꯗ ꯑꯩꯉꯣꯟꯗ ꯅꯍꯥꯟꯗꯤ ꯍꯥꯏꯔꯛꯄꯅꯦ
ꯃꯥꯒꯤ ꯅꯨꯄꯥꯁꯨ ꯊꯕꯛ ꯑꯃ ꯑꯃꯨꯛ ꯇꯧꯋꯦ ꯍꯥꯏꯌꯦ ꯊꯕꯛ ꯍꯣꯡꯈ꯭ꯔꯦ ꯍꯥꯏ
ꯊꯗ ꯑꯗꯨꯒꯤꯅꯦ ꯍꯥꯟꯅ ꯇꯧꯃꯤꯟꯅꯕꯗꯣ ꯃꯥ ꯍꯟꯗꯛꯇꯤ ꯍꯥꯏꯔꯛꯇ꯭ꯔꯦꯕ ꯇꯧꯃꯤꯟꯅꯁꯦ ꯍꯥꯏꯕꯗꯣ ꯑꯩꯅꯁꯨ ꯊꯕꯛ ꯇꯧꯃꯤꯟꯅꯁꯦ ꯑꯃꯨꯣꯏ ꯍꯥꯏꯕꯅꯦꯕ ꯊꯕꯛ ꯂꯩꯌꯦ ꯍꯥꯏꯕꯅꯦꯕ ꯑ ꯃꯥꯅ ꯑꯁ ꯎꯝ ꯁꯨꯡꯁꯪ ꯁꯪꯗꯦꯅꯦ ꯑꯗꯨꯝ ꯇꯨꯝꯅꯤꯡꯉꯤꯅꯦ ꯍꯥꯏꯕ ꯃꯥ ꯑꯗꯣ ꯍꯟꯗꯛꯁꯦ ꯑꯉꯥꯡ ꯌꯥꯝ ꯇꯣꯏꯅ ꯂꯧꯕꯒꯤ ꯑꯣꯏꯔꯝꯃꯅꯤ ꯃꯥꯗꯣ ꯅꯠꯇ꯭ꯔꯒ ꯊꯕꯛ ꯑꯇꯣꯞꯄ ꯇꯧꯕꯒꯤ ꯑꯉꯥꯡ ꯑꯉꯥꯡꯕꯨ ꯇꯥꯏꯅꯔꯒ ꯇꯧꯕ꯭ꯔ ꯈꯪꯗꯦ
ꯍꯧꯖꯤꯛꯀꯥꯟ ꯌꯥꯝꯅ ꯁꯪꯗꯕ ꯃꯥꯜꯂꯦ ꯀꯔꯤ ꯀꯔꯤꯅꯣ ꯆꯠꯂꯒ ꯆꯦꯜꯂꯒ ꯑ ꯃꯊꯛꯇ ꯑꯣ ꯑꯣꯛꯁꯥ ꯑꯣꯛꯀꯤ ꯀꯩꯅꯣꯒ ꯄꯨꯕꯒ ꯑꯃꯨꯛ ꯌꯦꯟꯅꯨꯕꯨ ꯌꯦꯟꯕꯨ ꯄꯨꯕꯒ ꯉꯥꯅꯨ ꯄꯨꯕꯒ ꯑꯩꯁ
ꯃꯣꯏ ꯌꯦꯟ ꯉꯥꯅꯨ ꯀꯩꯀꯥ ꯂꯣꯏꯕ꯭ꯔꯣꯅꯦ
ꯂꯣꯏꯗꯦ ꯑꯗꯣ ꯉꯥꯅꯨꯗꯣ ꯃꯣꯏ ꯑꯗꯨ ꯑꯃꯨꯛ ꯃꯤ ꯑꯃꯗꯒꯤ ꯑꯃꯨꯛ ꯂꯧꯔꯒ ꯑꯃꯨꯛ ꯃꯣꯏꯅ ꯑꯃꯨꯛ ꯌꯣꯟꯕ ꯑꯗꯨꯃꯥꯏꯅ ꯇꯧꯕ ꯃꯥꯂꯦ ꯑꯩ ꯅꯨꯡꯗꯥꯡ ꯑꯃ ꯑꯩ ꯊꯕꯛ ꯇꯧꯁꯦ ꯍꯥꯏꯔꯒ ꯑꯁ ꯑꯩꯒꯤꯗꯣ ꯑꯩ ꯊꯕꯛ ꯑꯅꯧꯕ ꯇꯧꯔꯦ ꯑꯗꯨꯒꯤ ꯀꯩꯅꯣ ꯇꯧꯕꯤꯗ꯭ꯔꯤ ꯍꯥꯏꯕꯀꯣ ꯑꯗꯒꯤ ꯑꯩꯅ ꯑꯁ ꯑꯃꯨꯛ ꯑꯩꯅ ꯑꯃꯨꯛꯁꯨ ꯍꯪꯁꯨ ꯍꯪꯗ꯭ꯔꯥ ꯀꯔꯤꯒꯤꯅꯣ ꯊꯕꯛꯇꯣ ꯌꯥꯔꯕꯅ
ꯎꯝ ꯌꯥꯔꯃꯅꯤꯗ
ꯌꯥꯔ ꯃꯅꯤꯒꯠꯇꯦ
ꯃꯉꯣꯟꯗꯗꯤ ꯊꯕꯛ ꯇꯧꯃꯤꯟꯅꯕ ꯑꯗꯨꯣ ꯅꯨꯡꯉꯥꯏꯗꯤ ꯅꯨꯡꯉꯥꯏꯕꯅꯦ ꯑꯗꯣ ꯃꯥꯅꯁꯨ ꯁꯪꯗꯕꯅꯤꯅꯀꯣ ꯑꯩꯁꯨ ꯌꯥꯝ ꯇꯣꯏꯅ ꯍꯥꯏꯅꯕꯁꯨ ꯇꯟꯕ
ꯃꯁꯤꯁꯤꯡꯔꯤ ꯁꯉꯦ ꯃꯣꯏꯅ ꯃꯣꯏꯅ ꯑꯩ ꯁꯪꯉꯦ ꯍꯥꯏꯕ ꯃꯇꯝ ꯍꯥꯏꯕꯗꯣ ꯑꯗꯣ
ꯎꯝ ꯑꯗꯨ ꯉꯥꯏꯔꯁꯨ ꯑꯩꯈꯣꯏꯗꯤ ꯁꯪꯗꯦꯅꯦ ꯑꯃꯨꯛ ꯃꯥꯅ ꯍꯥꯏꯔꯛꯀꯗꯕꯗꯣ ꯌꯥꯝ ꯊꯦꯡꯅ ꯑꯃꯨꯛ ꯍꯥꯏꯔꯛꯀꯅꯤ
ꯅꯣꯏ ꯅꯨꯃꯤꯠ ꯀꯌꯥ ꯑꯣꯐ ꯂꯩꯒꯦ
ꯑꯩꯈꯣꯏꯔꯣ ꯑꯃꯨ ꯎ ꯍꯌꯦꯡ ꯑꯃꯨꯛ ꯊꯥꯔꯅꯤ ꯍꯌꯦꯡ ꯑꯃꯨꯛ ꯊꯥꯔꯅꯤ ꯑꯗꯣ ꯍꯌꯦꯡ ꯈꯔ ꯆꯥꯛ ꯆꯥꯗ꯭ꯔꯤꯕꯅꯤꯅ ꯊꯕꯛ ꯈꯔꯁꯨ ꯇꯧꯁꯦꯅ ꯇꯧꯔꯤꯕꯅꯦꯕ ꯆꯥꯛ ꯆꯥꯕ ꯂꯣꯏꯔꯗꯤ ꯈꯔ ꯂꯩꯔꯗꯤ ꯑꯃꯨꯛ ꯍꯧꯔꯅꯤ ꯑꯗꯨꯒꯤꯅꯦ ꯉꯔꯥꯡ ꯇꯧꯁꯦ ꯍꯥꯏꯕꯗꯣ ꯉꯔꯥꯡꯗꯣ ꯏꯅꯥꯎꯅꯨꯄꯤꯗꯨꯒ ꯀ ꯑꯩꯈꯣꯏꯅꯤ ꯇꯧꯋꯦ ꯑꯗꯨꯒ ꯃꯄꯥꯟ ꯂꯩꯀꯥꯏꯒꯤꯌꯥꯝ ꯂꯩꯀꯥꯏ ꯂꯩꯀꯥꯏꯒꯤ ꯅꯨꯄꯤ ꯃꯆꯥ ꯑꯃꯗꯣ ꯑꯗꯨꯒꯁꯨ ꯇꯧꯋꯦ
ꯅꯣꯏꯗꯤ ꯌꯥꯝ ꯊꯦꯡꯉꯦ ꯑꯩꯗꯤ ꯇꯨꯝꯅꯤꯡꯕꯒꯤ
ꯎꯝ
ꯀꯩꯅꯣ ꯃꯃꯥꯗꯨꯒ ꯇꯧꯔꯒ ꯑꯃ ꯑꯅꯤꯔꯛ ꯇꯧꯔꯒ ꯑꯩꯗꯤ ꯇꯨꯝꯕ ꯆꯠꯂꯦ
ꯑꯣ ꯎ ꯅꯨꯡꯉꯥꯏꯗꯤ ꯅꯨꯡꯉꯥꯏꯕ꯭ꯔꯣ ꯑꯗꯣ ꯊꯕꯛ ꯇꯧꯕꯗꯣ
ꯔꯅ ꯉꯥꯏꯔꯅꯂꯣꯔꯦ
ꯑꯁ ꯃꯄꯥꯟꯁꯦ ꯀꯥꯏꯒꯤꯦ